ꯎꯝ
ꯍꯜꯂꯣ
ꯍꯜꯂꯣ ꯍꯜꯂꯣ ꯇꯥꯏꯌꯦ ꯇꯥꯏꯌꯦ ꯀꯩꯇꯧꯔꯤꯒꯦ ꯑꯗꯨꯝ ꯌꯨꯝꯗ ꯂꯩꯌꯤꯗꯥ ꯅꯪꯗꯤ
ꯑꯩꯁꯨ ꯁꯥꯃꯜꯂꯗꯅ ꯐꯝꯃꯤ ꯌꯨꯝꯗ ꯂꯩ
ꯀꯩ ꯁꯥꯟꯅꯔꯤꯕ ꯅꯪꯕꯣ ꯑꯩꯔꯣ ꯀ꯭ꯔꯤꯀꯦꯠ ꯁꯥꯅꯔꯤ ꯑꯣ ꯑꯩꯅ ꯈꯪꯗꯕꯀꯣ ꯑꯗꯨꯗ ꯀꯩꯒꯤ ꯁꯥꯟꯅꯕ꯭ꯔꯥꯅ
ꯎꯝ ꯅꯪꯗꯤ ꯍꯧꯖꯤꯛ ꯀꯩ ꯇꯧꯔꯤꯒꯦ
ꯑꯩꯗꯤ ꯑꯗꯨꯝ ꯌꯨꯝꯗ ꯂꯩꯌꯤꯗ ꯊꯕꯛꯁꯨ ꯇꯧꯅꯤꯡꯉꯥꯏ ꯂꯩꯇꯕꯗ ꯑꯗꯨꯝ
ꯎꯝ
ꯂꯦꯜꯂꯒ ꯂꯩꯌꯦꯗ ꯀꯣꯂꯦꯖ ꯁ꯭ꯀꯨꯜꯁꯨ ꯍꯧꯖꯤꯛ ꯀꯥꯟ ꯑꯦꯛꯖꯥꯝ ꯑ ꯇꯧꯗ꯭ꯔꯕꯅꯤꯅ ꯀꯣ
ꯎꯝ ꯎꯝ ꯑꯗꯨꯗꯤ ꯉꯥꯁꯤ
ꯆꯥꯔꯦ ꯏꯆꯟ ꯅꯪꯗꯤ ꯆꯥꯔꯕꯣ ꯑꯣꯏ
ꯎꯝ
ꯍꯣꯏ ꯂꯣꯏꯒ꯭ꯔꯦ ꯑꯩ ꯉꯁꯥꯏꯅ ꯂꯣꯏꯔꯦ ꯆꯥꯕ ꯎꯝ ꯅꯪꯗꯤ ꯀꯩ ꯏꯟꯁꯥꯡ ꯆꯔꯕ꯭ꯔꯣꯏ ꯑꯌꯨꯛꯇꯣ ꯑꯩꯗꯤ ꯆꯥꯛ ꯆꯥꯗ꯭ꯔꯤꯌꯦ ꯍꯧꯖꯤꯛ ꯑꯌꯥ
ꯑꯩꯗꯤ ꯀꯩꯅꯣꯝ ꯂꯣꯏꯗ ꯉꯥꯏꯔꯤ ꯍꯥꯏꯗꯤ ꯄ꯭ꯔꯦꯛꯇꯤꯁ ꯂꯣꯏꯗ ꯉꯥꯏꯔꯤ
ꯀꯩꯅꯣ ꯎꯝ ꯀꯥꯏꯗꯅꯣ ꯀ꯭ꯔꯤꯀꯦꯠ ꯃꯐꯝ ꯁꯥꯟꯅꯕ ꯃꯐꯝꯗꯤ
ꯀꯩꯕ
ꯀꯩꯕ ꯃꯐꯝ ꯀ꯭ꯔꯤꯀꯦꯠ ꯁꯥꯟꯅꯕ ꯃꯐꯝꯗꯤ ꯀꯥꯏꯗꯅꯣ__ ꯃꯐꯝ ꯌꯥꯝꯃꯤꯗꯅꯀꯣ ꯏꯌꯥꯔꯄꯣꯠꯇ ꯑꯣ ꯀꯥꯏꯔꯣꯝꯗꯩꯅꯣ ꯅꯪꯗꯤ ꯏꯌꯥꯔꯄꯣꯔꯠ ꯈꯪꯗ꯭ꯔ ꯍꯥꯏꯗꯤ ꯈꯪꯉꯤ ꯑꯗꯨ ꯅꯣꯏꯒꯤ ꯂꯩꯀꯥꯏ ꯃꯥꯂꯣꯝ ꯃꯩꯇ꯭ꯔꯝ ꯃꯩꯇ꯭ꯔꯝ ꯃꯈꯥꯗ ꯂꯩ ꯑꯣ ꯑꯣ ꯑꯣ ꯆꯠꯗ꯭ꯔꯤ ꯆꯠꯇ꯭ꯔꯤꯕꯣ ꯍꯣꯏ ꯆꯠꯇ꯭ꯔꯤ ꯑꯃꯨꯛ ꯐꯥꯎ
ꯎꯝ
ꯎ ꯍ ꯁꯤꯗ ꯂꯩꯕ꯭ꯔꯣ ꯅꯠꯇ꯭ꯔꯥ ꯑꯥꯗ ꯅꯠꯇ꯭ꯔꯣ ꯑꯩꯁ‌ꯦ ꯒꯦꯝ ꯕꯤꯂꯦꯖ ꯀꯥꯡꯕꯨꯨꯔꯥ
ꯑꯥ ꯈꯪꯉ‌ꯦ
ꯑꯗꯨꯗ ꯂꯩꯌꯦ
ꯑꯣ ꯅꯪꯒꯤ ꯑꯁꯦꯡꯕ ꯌꯨꯝꯔꫭ ꯑꯗꯨꯗ
ꯑꯁꯦꯡꯕ ꯌꯨꯝꯕꯨꯗꯤ ꯅꯠꯇꯦꯗ ꯀ꯭ꯋꯥꯇꯔ ꯀꯣ
ꯑꯥ
ꯑꯗꯨꯗ ꯂꯩꯕ
ꯂꯩꯕ ꯅꯨꯡꯉꯥꯏꯕ꯭ꯔꫭ ꯅꯨꯡꯉꯥꯏꯌ‌ꯦ
ꯎꯝ ꯅꯪ ꯑꯥ ꯂꯥꯏꯔꯤꯛ ꯇꯝꯗ꯭ꯔꯤ ꯇꯝꯕ ꯂꯣꯏꯔꯕꯣ
ꯑꯥ ꯂꯣꯏ
ꯂꯣꯏꯔꯦ ꯍꯟꯗꯛ ꯒ꯭ꯔꯦꯖꯨꯑꯦꯁꯟ ꯂꯣꯏꯔꯕꯣ
ꯑꯥ ꯍꯟꯗꯛ ꯍꯟꯗꯛ ꯂꯣꯏꯗꯣꯏꯕ
ꯍꯟꯗꯛ ꯂꯣꯏꯗꯣꯏꯕ
ꯅꯪꯗꯤ
ꯂꫭꯏꯈ꯭ꯔ‌ꯦꯗ ꯇꯨ ꯊꯥꯎꯖꯟ ꯇ꯭ꯋꯦꯟꯇꯤ ꯊ꯭ꯔꯤꯗ ꯑꯩꯗꯤ
ꯇꯨ ꯊꯥꯎꯖꯟ ꯇ꯭ꯋꯦꯟꯤ
ꯇ꯭ꯋꯦꯟꯇꯤ ꯊ꯭ꯔꯤꯗ ꯎꯝ
ꯑ ꯑꯗꯨ ꯑꯗꯨꯗꯤ ꯌꯥꯝ ꯄꯥꯛꯅꯍꯜꯂꯦ
ꯑ
ꯍꯟꯅꯕ ꯅꯠꯇꯦꯅꯦ
ꯅꯠꯇ‌ꯦꯅꯦ ꯍꯧꯖꯤꯛ ꯇ꯭ꯋꯦꯟꯇꯤ ꯁꯤꯛꯁ ꯀꫭ
ꯎꯝ
ꯎꯝ ꯆꯍꯤ ꯑꯍꯨꯝ ꯁꯨꯔꯕ
ꯑꯩꯁꯨꯨ ꯉꯟꯅ
ꯑꯩꯁꯨ ꯉꯟꯅ ꯂꯣꯏꯖ ꯌꯥꯔꯕꯅꯦ ꯑꯥ
ꯑ
ꯑꯗꯨꯗꯣ ꯑꯩ ꯁꯥꯟꯅꯕꯒꯤ ꯂꯦꯞꯄꯨꯕ ꯑꫭ ꯑꫭ ꯑꯗꯨꯗꯒꯤ ꯑꯗꯨꯝ ꯑ ꯂꯣꯏꯁꯤꯟꯗ꯭ꯔꯦ ꯊꯝꯗꯕ ꯅꯣꯏꯒꯤ ꯀꯩꯅꯣ ꯎꯝ ꯅꯣꯏꯒꯤ ꯀ꯭ꯂꯥꯟ ꯂꯩꯗꯅꯀꯣ ꯄ꯭ꯂꯥꯟꯦ ꯎꯝ ꯀꯩꯅꯣ ꯃꯩꯇꯩꯉꯣꯟꯅ ꯍꯥꯏꯔꯗꯤ ꯀꯣꯟꯁꯝꯒꯨꯝꯕ ꯑꯗꯨꯗꯣ ꯃꯌꯥꯝ ꯂꯩꯗꯅ
ꯂꯩ ꯂꯩ
ꯑ ꯑꯗꯨꯗꯣ ꯅꯣꯏꯗꯤ ꯀꯔꯤ ꯀꯥꯏ ꯍꯥꯏꯅ ꯀꯧꯕ꯭ꯔꯥ ꯑꯩꯈꯣꯏꯅ ꯀꯨꯃꯥꯔ ꯍꯥꯏꯅ
ꯑꯗꯨ ꯅꯣꯏ ꯏꯆꯤꯟ ꯑꯅꯥꯍꯎꯗꯤ ꯀꯌꯥ ꯑꯣꯏꯅꫭ
ꯑꯩꯈꯣꯏꯗꯤ ꯃꯤ ꯌꯥꯝꯕꯅꯤ ꯑꯗꯨ ꯍꯧꯖꯤꯛꯄꯨꯗꯤ ꯃꯤꯁꯦ ꯍꯧꯖꯤꯛ ꯂꯩꯔꯤꯁ‌ꯦ ꯑꯩꯈꯣꯏ ꯏꯅꯥꯎꯅꯨꯄꯤꯒ
ꯎꯝ
ꯀꯣꯏ ꯎꯝ ꯏꯕꯨꯡ ꯈꫭꯏ
ꯎꯝ
ꯑꯍꯨꯝ ꯃꯉꯥ
ꯅꯣꯏ ꯃꯉꯥ
ꯉꯥ ꯅꯪꯗꯤ
ꯑꯩꯈꯣꯏꯗꯤ ꯑꯍꯨꯝꯗꯪꯅꯤ
ꯗꯪꯅꯤ ꯎꯝ ꯅꯪꯅ ꯀꯌꯥ ꯁꯨꯕ ꯑꯩꯅ ꯂꯥꯁ ꯁꯦꯀꯦꯟ ꯑꯣꯏꯕ ꯂꯥꯁ ꯁꯦꯀꯦꯟ ꯎꯝ ꯐꯔꯁ__ ꯅꯪꯗꯤ ꯆꯞ ꯃꯥꯟꯅꯔꯤ ꯑꯣ ꯕꯣꯜꯗꯤ ꯌꯦꯡꯗ꯭ꯔꯣ ꯌꯦꯡꯉꯦ ꯉꯔꯥꯡ
ꯅꯪ
ꯪꯅꯪꯒꯤ ꯐꯦꯕꯔꯥꯏꯠ ꯇꯤꯝ ꯀꯩꯅꯣ ꯑꯩꯒꯤ ꯑꯔꯖꯦꯟꯇꯤꯅꯥ
ꯑꯁ ꯑꯩꯅ ꯄꯥꯝꯗꯕ ꯇꯤꯝꯅꯤ
ꯏꯁ ꯏꯖꯤꯞꯄꯨ ꯅꯣꯏꯅ ꯅꯪꯅ ꯁꯞꯄꯣꯔꯠ ꯇꯧꯕ꯭ꯔꯣ ꯑꯗꯨꯗꯤ
ꯎꯝ ꯇꯧꯋꯦ
ꯇꯧꯋꯦ
ꯑꯦ ꯀꯩꯅꯣꯝ ꯇꯧꯗꯦ
ꯑꯔꯖꯦꯟꯇꯤꯅꯥꯗꯤ ꯀꯩꯒꯤ ꯇꯧꯗꯕ ꯀꯩꯃꯔꯝꯒꯤ
ꯃꯦꯁꯤꯗꯣ ꯈꯤꯇꯪ ꯏꯒꯣ ꯂꯩꯏ
ꯏꯒꯣ ꯂꯩ ꯃꯦꯁꯤ ꯅꯠꯇꯦ ꯀꯩꯅꯣ ꯎꯝ
ꯃꯤ ꯑꯇꯩꯅꯦ ꯏꯒꯣ ꯂꯩꯕꯗꯣ ꯃꯥ ꯃꯥ ꯑꯩꯅ ꯃꯥ ꯑꯌꯥꯝꯕ ꯑꯌꯥꯝꯕ ꯏꯒꯣ ꯂꯩꯕ ꯃꯥꯜꯂꯦ ꯃꯥꯅ ꯂꯩꯇꯦꯕ
ꯑꯗꯨꯏ
ꯑꯣ ꯑꯣ ꯅꯪ ꯀꯩ ꯀꯣꯂꯦꯖꯇ ꯇꯝꯃꯤꯅꯣ ꯑꯗꯨꯗꯤ ꯑꯣꯔꯦꯟꯇꯦꯜ ꯍꯧꯖꯤꯛꯄꯨꯗꯤ
ꯑꯦꯟꯖꯤꯗ ꯇꯝꯃꯝꯕꯅꯦ ꯅꯛꯏꯗꯅ ꯑꯗꯨꯏ ꯑꯟ__
ꯅꯣꯏꯔꯣꯝꯗ ꯂꯥꯛꯑꯝꯕꯅꯤ ꯑꯣ ꯎꯝ ꯅꯛꯑꯦ ꯑꯩꯈꯣꯏꯔꯣꯝꯒ ꯀꯣ
ꯎꯝ
ꯎꯅꯕ ꯌꯥꯅꯤꯅ ꯎꯅꯕ ꯌꯥꯅꯤ ꯍꯣꯏ ꯎꯅꯔꯛ ꯏꯁ ꯅꯣꯏ ꯑꯉꯥꯡ ꯑꯣꯏꯕꯒꯤ ꯑꯈꯣꯏ ꯏꯀꯥꯏꯔꯛꯀꯅꯤꯗ ꯑꯩꯈꯣꯏꯗꯤ
ꯎꯝ ꯎꯝ
ꯌꯥꯝ ꯑꯍꯟꯕ ꯑꯣꯏꯈ꯭ꯔꯦ ꯍꯧꯖꯤꯛꯀꯥꯟ ꯑꯍꯟ ꯑꯣꯏꯔꯕꯣ ꯍꯥꯏꯁꯦ ꯑ ꯑꯗꯨꯗꯤ ꯆꯤꯆꯦ ꯀꯧ ꯇꯥꯕꯅꯤ ꯑꯥꯁ ꯅꯪ ꯆꯍꯤ ꯀꯌꯥ ꯁꯨꯔꯒꯦ
ꯆꯍꯤ ꯀꯨꯟꯃꯔꯤ
ꯑꯣ ꯆꯦꯆꯦ ꯍꯥꯏꯌꯣꯅꯦ ꯆꯨꯝꯃꯦ ꯑꯗꯨ ꯎꯝ ꯑꯗꯨꯅꯤ ꯆꯦꯆꯦ ꯀꯧ ꯇꯥꯕꯅꯤ
ꯍꯥꯥ
ꯍꯣꯏꯅꯦ ꯍꯣꯏꯅꯦ ꯆꯨꯝꯃꯦꯅꯦ ꯆꯦꯆꯦ ꯀꯧꯍꯟꯅꯤꯡꯗꯕ꯭ꯔꯣ ꯍꯥꯏꯁꯦ ꯆꯨꯝꯃꯦ ꯀꯧꯒꯗꯕꯅꯦ ꯑꯉꯥꯡ ꯈꯣꯏꯗꯤ ꯆꯤꯆꯦ ꯗꯗꯥ ꯁꯨꯃꯥꯏꯅ ꯀꯧꯒꯗꯣꯏꯅꯤꯕ
ꯑꯝ ꯑꯩ ꯆꯦ ꯆꯤꯖꯦ ꯀ ꯆꯤꯖꯦ ꯀꯦ ꯀ ꯁꯨꯝ ꯃꯤꯡꯒꯧ ꯑꯣꯏꯅ ꯀꯧꯔꯁꯨ ꯀꯥꯏ ꯀꯩꯁꯨ ꯀꯥꯏꯗꯦ
ꯀꯩ ꯍꯥꯏꯕ ꯣꯏꯅ ꯀꯧꯍꯟꯅꯤꯡꯗ꯭ꯔꯁꯨ ꯁꯅꯤꯡꯡ ꯀꯧ ꯑꯣꯏꯅ ꯀꯧꯔꯁꯨ ꯀꯩꯁꯨ ꯀꯥꯏ ꯑ ꯑ ꯀꯥꯏꯗꯦ ꯀꯥꯏꯗꯦ
ꯑꯗꯨꯅ‌ꯦ ꯃꯤꯡꯒꯧ ꯑꫭꯏꯅꯀꯣ ꯎ ꯎꯝ
ꯀꯩ ꯌꯦꯟꯖꯥꯡ ꯆꯥꯔꯒꯦ ꯆꯥꯛ ꯑꯩꯈꯣꯏ ꯀꯩꯅꯣ ꯀꯥꯡꯁꯣꯏ ꯆꯥꯏꯌꯦ ꯑꯥ ꯀꯩ ꯀꯩꯅꫭ ꯑꯂꯨꯒ ꯊꯨꯃꯤ ꯑꯗꯨꯒ ꯀꯩꯅꯣ ꯍꯥꯞꯄꯒ ꯆꯥꯏ ꯑꯗꯨꯒ ꯇꯣꯃꯦꯇꯣꯒ ꯉꯥ ꯑꯀꯪꯕꯒ ꯍꯞꯄꯗꫭ
ꯎꯝ
ꯃꯤꯛꯁ ꯇꯧꯔꯒ ꯀꯥꯡꯁꯣꯏ ꯆꯥꯏꯌꯦꯕ ꯅꯣꯏꯗꯤ ꯆꯥꯗ꯭ꯔꯦ ꯑꯩ ꯑꯩꯗꯤ ꯆꯥꯗ꯭ꯔꯦ ꯍꯧꯖꯤꯛ ꯎꯝ ꯉꯥꯏꯍꯥꯛ ꯂꯩꯔꯒꯕꯨꯗꯤ ꯆꯥꯔꯅꯤ ꯎꯝ
ꯍꯥꯏꯗꯤ ꯑꯩꯈꯣꯏ ꯄ꯭ꯔꯦꯛꯇꯤꯁ ꯇꯧꯐꯝꯗꯣ ꯑꯗꯨꯗ ꯆꯥꯏꯌꯦꯕ ꯑꯩꯈꯣꯏꯗꯤ ꯍꯥꯏꯗꯤ ꯑꯌꯨꯛꯀꯤ ꯁꯦꯁꯟ ꯇꯧꯔꯒ ꯏꯚꯤꯅꯤꯡ ꯁꯦꯁꯟ ꯂꯣꯏꯔꯒ ꯆꯥꯏ
ꯎꯝ
ꯑꯗꯩ
ꯎꯝ ꯍꯧꯖꯤꯛꯄꯨꯗꯤ ꯀꯩ ꯇꯧꯒꯦꯅ ꯈꯜꯂꯦꯕ ꯑꯣ ꯑꯩꯔꯣ
ꯎꯝ
ꯑꯩꯁꯦ ꯀꯩꯁꯨ ꯀꯔꯤꯁꯨ ꯊꯩꯗꯣꯛꯄ ꯇꯧꯋꯏꯗ ꯑꯩꯈꯣꯏꯒꯤꯁꯦ ꯑꯦꯛꯖꯥꯝ ꯄꯣꯁꯄꯣꯟ ꯑꯣꯏꯕꯒꯤꯀꯣ ꯏꯔꯥꯡ ꯂꯩꯕꯅꯤꯅ ꯂꯥꯟ ꯂꯩꯕꯅꯤꯅ ꯑꯩꯈꫭꯏ ꯂꯝꯕꯤꯁꯦ ꯆꯠꯊꯣꯛ ꯆꯠꯁꯤꯟꯕ ꯅꯨꯡꯉꯥꯏꯇꯕꯗꯣ
ꯎꯝ
ꯑꯗꯨꯒꯤ ꯑꯗꯨꯝ ꯌꯨꯝꯗ ꯂꯩꯔꯅꯤꯗ ꯌꯨꯝꯗ ꯂꯩ ꯂꯩꯔꯒ ꯂꯥꯏꯔꯤꯛ ꯄꯥꯕ ꯑꯁ ꯈꯪꯗ꯭ꯔꯦꯗ ꯂꯥꯏꯔꯤꯛ ꯄꯥꯔꯁꯨ ꯆꯪꯗꯦꯕ ꯀꯔꯤꯅ ꯇꯧꯔꯤꯁꯦ
ꯗꯥꯔ
ꯍꯥꯏꯔꯝꯗꯣꯏ ꯃꯥꯜꯂꯦ ꯅꯪ ꯅꯪ ꯀꯃꯥꯏꯅꯤ ꯈꯪꯕ ꯑꯗꯨꯗꯩ ꯌꯥꯝ ꯄꯪꯕꯅꯦ ꯑꯩꯈꯣꯏꯗꯤ
ꯏꯁ ꯄꯪ ꯃꯅꯦ ꯄꯪ ꯂꯥꯏꯔꯤꯛ ꯍꯩꯕ ꯃꯤꯅ ꯄꯪꯉꯦ ꯍꯥꯏꯁꯦ ꯑꯩ ꯊꯥꯖꯗ꯭ꯔꯤ
ꯑꯄꯪꯕꯅ‌ꯦ ꯅꯣꯏꯒꯨꯝꯅ ꯍꯩꯇꯦ ꯑꯩꯈꯣꯏꯗꯤ
ꯎꯝ ꯂꯥꯏꯔꯤꯛ ꯍꯩꯕ ꯃꯤꯅ ꯄꯪ ꯪ ꯄꯪ ꯍꯥꯏ ꯁ
ꯂꯥꯏꯔꯤꯛ ꯍꯩꯕ ꯃꯤꯗꯤ ꯌꯥꯝ ꯌꯥꯝ ꯌꯥꯝ ꯁꯤꯡꯒꯜꯂꯦ ꯍꯥꯏ ꯏꯁ ꯑꯗꯨ ꯑꯣꯏꯗꯕꯅ‌ꯦ
ꯎꯝ ꯑꯗꯨꯝ ꯈꯪꯉꯤ ꯑꯩꯪ ꯅꯪ ꯂꯥꯏꯔꯤꯛꯁꯨ ꯍꯩꯔꯝꯅꯤ ꯁꯤꯡꯁꯨ ꯁꯤꯡꯉꯝꯅꯤ
ꯁꯤꯡꯉꯝꯅꯤ ꯑꯩ
ꯍꯝ
ꯀꯔꯤꯅꯣ
ꯀꯩꯕ
ꯀꯔꯤꯅꯣ ꯁꯨꯃꯥꯏꯅ ꯇꯧꯗꯕꯗꯤ‌ ꯍꯥꯏꯕ ꯌꯥꯝ ꯄꯪꯕꯅꯦꯕ ꯈꯣꯢꯗꯤ ꯄꯪꯗꯦ ꯄꯪꯉꯣꯏ
ꯑꯩꯅ ꯁꯨꯝ ꯈꯪꯉꯤ
ꯑꯩꯈꯣꯏ ꯀꯩꯅꯣ ꯑꯥ ꯎꯝ ꯑꯩꯈꯣꯏ ꯔꯣꯡꯃꯩꯈꯣꯏꯅꯀꯣ
ꯎꯝ
ꯑꯥ ꯃꯩꯇꯩꯂꯣꯟ ꯉꯥꯡ ꯀꯥꯟꯗ ꯀꯩꯅꯣ ꯇꯧꯕꯗꯣ ꯈꯔ ꯈꯔ ꯈꯣꯏꯕꯗꯣ ꯑꯗꯨꯗ ꯎꯝ ꯏꯁꯇꯨꯗꯦꯟꯁꯤꯡꯅꯀꯣ ꯑꯗꯨꯃꯥꯏꯅ ꯍꯥꯏꯔꯛ ꯏꯟꯗꯥꯟ ꯆꯠꯄ ꯃꯇꯝꯗ ꯃꯤꯁ ꯅꯪ ꯂꯣꯟꯁꯤ ꯀꯩꯅꯣ ꯑꯥ ꯈꯣꯏꯌꯦ ꯗꯨ ꯗꯥꯠ ꯇꯧꯏ ꯍꯥꯏꯕ ꯑꯗꯨꯗ ꯑꯩꯈꯣꯏꯅ ꯈꯣꯏꯗꯦꯍꯦ ꯀꯥꯏꯗꯒꯤꯅꯣ ꯍꯥꯏꯔꯦꯕ ꯑꯗꯨꯅ ꯎꯝ ꯃꯣꯏꯅ ꯑꯁ ꯈꯣꯏꯕꯒꯤꯅꯦ ꯅꯨꯡꯁꯤꯔꯤꯁꯤ ꯀꯥꯏꯅ ꯉꯥꯡꯉꯛ
ꯑꯁꯦꯡꯕꯅꯤ ꯈꯣꯏꯔꯗꯤ ꯌꯥꯝ ꯅꯨꯡꯁꯤ ꯑꯩꯅꯁꯨ ꯔꯣꯡ ꯑꯩꯅꯁꯨ‌ ꯔꯣꯡꯃꯩ ꯔꯣꯡꯃꯩꯁꯤ ꯌꯥꯝ ꯄꯥꯝꯃꯦꯕ ꯃꯔꯣꯟ ꯈꯣꯏꯕꯁꯦ ꯑꯥ
ꯑꯩꯃ ꯑꯩ ꯁꯤꯔꯦ ꯑꯩꯈꯣꯏ ꯑꯩꯈꯣꯏꯗꯤ ꯈꯣꯏꯗꯕ ꯈꯣꯏꯗꯕ꯭ꯔꯥꯅ ꯑꯗꯨꯝ ꯉꯥꯡꯕꯅꯤ ꯀꯩꯅꯣ
ꯎꯝ ꯈꯣꯏꯕꯨꯗꯤ ꯌꯥꯝ ꯈꯔꯕꯨꯗꯤ ꯈꯣꯏ ꯌꯥꯝ ꯄꯥꯛꯅ ꯌꯥꯝ ꯄꯥꯡꯅꯗꯤ ꯈꯣꯏꯗꯦꯕ
ꯑꯗꯨ ꯑꯥ‌ ꯅꯣꯏꯅ ꯇꯥꯔꯥꯀꯥꯟꯗ ꯑꯗꯨꯝ ꯈꯪꯕꯩ ꯋꯥꯅꯤꯗꯀꯣ ꯈꯣꯏꯌꯦ ꯈꯣꯏꯗꯦꯁꯦ ꯑꯗꯨꯝ ꯈꯪꯉꯦ ꯀꯩꯅꯣ ꯍꯣꯏ ꯐꯖꯅ ꯂꯣꯟꯕꯁꯨ ꯌꯥꯎꯋꯦꯕꯀꯣ
ꯎꯝ
ꯑꯩꯈꯣꯏꯁꯨ ꯈꯣꯏ ꯈꯣꯏꯔꯣꯏꯗ ꯈꯣꯏꯗꯦꯗ ꯁꯨꯃꯥꯏꯅ ꯑꯗꯨꯝ ꯈꯜꯂꯒ ꯑꯗꯨꯝ ꯉꯥꯡꯕꯅꯦ ꯑꯗꯨ ꯑꯣꯏꯔꯁꯨ ꯁꯨ ꯑꯗꯨꯝ ꯈꯣꯏ ꯍꯥꯏ ꯑꯗꯨꯗ ꯁꯥꯎꯅꯤꯡꯉꯛꯄꯁꯨ ꯌꯥꯎꯋꯦ
ꯑꯥ
ꯑꯗꯨ ꯑꯗꯨ ꯋꯥꯔꯤ ꯁꯥꯟꯅꯕꯗꯗ ꯑꯗꯨꯝ ꯈꯣꯏꯕ ꯈꯣꯏꯗꯕ
ꯑꯗꯨꯝ ꯈꯪꯉꯦꯕ ꯅꯪꯗꯤ ꯈꯣꯏꯗꯦꯗ ꯈꯣꯏꯌꯦ ꯂꯣꯟꯁꯦ ꯏꯁꯇꯨꯗꯦꯟꯠꯁꯤꯡꯅ ꯉꯥꯡꯉꯛꯄꯀꯥꯟꯗ ꯏꯁꯩ ꯃꯤꯁ ꯏꯁꯩ ꯁꯛꯎ ꯑꯃꯨꯛꯀ ꯍꯥꯏꯌꯦ ꯃꯣꯏꯅ ꯑꯗꯨꯗ ꯏꯁꯩꯁꯨ ꯁꯛꯑꯦ ꯁꯛꯑꯥꯀꯥꯟꯗ ꯑꯩ ꯎꯝ ꯃꯩꯇꯩ ꯃꯩꯇꯩꯈꯣꯏ ꯏꯁꯩꯗꯣ
ꯎꯝ
ꯐꯖꯅ ꯍꯩꯇꯕ
ꯎꯝ
ꯏꯪꯂꯤꯁꯀꯨꯝꯕ ꯑꯩꯈꯣꯏꯒꯤ ꯂꯣꯟ ꯍꯥꯏꯔꯗꯤ ꯑꯗꯨꯝ ꯑꯗꯨ ꯑꯣꯏ ꯑꯥꯗꯤ ꯁꯛꯄ ꯌꯥꯔꯅꯤꯕꯀꯣ